ꯍꯜꯂꯣ
ꯇꯥꯏꯌꯦ
ꯎꯝ ꯑꯁ ꯑꯩꯗꯤ ꯉꯥꯍꯥꯛ ꯎꯏꯊꯒꯦ ꯇꯧꯔꯛꯑꯝꯃꯤꯅꯤꯅꯦ ꯇꯧꯔꯤꯁꯦ ꯑꯥ ꯇꯨꯝꯕꯗꯤ ꯌꯥꯗꯦ ꯅꯨꯡꯗꯤꯟ ꯇꯨꯝꯕꯁꯤ ꯇꯜꯂꯦ ꯍꯥꯏꯕꯗꯤ ꯑꯥ ꯏꯁꯥ ꯈꯤꯇꯪꯒ ꯅꯣꯏꯕꯅꯤꯅ ꯁꯨꯝ ꯇꯨꯝꯖꯟꯕ ꯈꯣꯠꯇ ꯇꯧ ꯆꯥꯎꯈꯠꯂꯛꯇꯅ ꯇꯨꯝꯗꯅꯕꯗꯤ ꯍꯣꯠꯅꯔꯕꯅꯦ ꯑꯩꯖꯦ
ꯃꯥꯅꯦ ꯌꯥꯔꯤꯒꯩꯗꯤ ꯇꯝꯃꯨꯔꯅꯨ ꯍꯥꯏꯕꯗꯤꯀꯣ ꯍꯛꯆꯥꯡꯗꯣ ꯈꯔ ꯆꯥꯎ ꯂꯩꯕꯅꯤꯅꯅꯦ ꯑꯗꯨꯗꯒꯤ ꯑꯃꯨꯛ ꯆꯥꯎꯈꯠꯂꯒꯗꯤ ꯑꯃꯨꯛ ꯅꯪ ꯂꯩꯅꯥ ꯇꯤꯟꯅꯥ ꯃꯌꯥꯝ ꯑꯃꯨꯛ ꯊꯣꯛꯂꯛꯑꯅꯤ ꯑꯗꯒꯤ ꯅꯣꯏꯕꯖꯤꯃꯛꯇꯕꯨ ꯗꯨꯝ ꯗꯣꯛꯇꯔꯅꯁꯨ ꯑꯗꯨꯝ ꯍꯥꯏꯔꯤꯗꯨꯅꯤ ꯂꯩꯅꯥ ꯃꯌꯥꯝ ꯍꯧꯔꯛꯐꯝ ꯌꯥꯝꯅ ꯅꯨꯡꯉꯥꯏꯕ ꯃꯐꯝꯅꯦ ꯅꯣꯏꯕꯁꯦꯅ ꯍꯥꯏ ꯑꯗꯨꯅ ꯌꯥꯔꯤꯒꯩ ꯅꯣꯏ ꯅꯣꯏꯍꯟꯒꯅꯨ ꯍꯛꯆꯥꯡ ꯁꯥꯖꯦꯜ ꯇꯧꯗꯅ ꯈꯣꯠꯇꯅ ꯎꯝ ꯅꯣꯡꯃꯒꯤ ꯍꯨꯃꯥꯡ ꯂꯧꯊꯣꯛꯅꯕ ꯍꯣꯠꯅꯧ ꯌꯥꯝꯗ꯭ꯔꯕꯗ ꯄꯨꯡꯒꯥꯏ ꯑꯃꯗꯤ ꯑꯗꯨꯝ ꯆꯣꯡ ꯐꯟ ꯇꯧꯕꯅꯦ ꯈꯪꯗꯦ ꯋꯥꯛꯀꯤꯡ ꯆꯠꯄꯅꯤ ꯈꯪꯗꯦ ꯑꯗꯒꯤ ꯊꯧꯔꯤ ꯆꯣꯡꯕꯅꯤ ꯈꯪꯗꯦ ꯑꯩ ꯑꯩꯒꯤ ꯍꯩꯅꯕꯤ ꯑꯃꯗꯤ ꯑꯗꯨꯝ ꯂꯩꯗꯅꯀꯣ ꯑꯩꯅ ꯏꯁꯩ ꯊꯥꯔꯒ ꯖꯒꯣꯏ ꯁꯥꯒꯦꯔꯥ ꯀꯩꯗꯧꯒꯤꯒꯦ ꯑꯩ ꯑꯩ ꯑꯄꯥꯝꯕ ꯑꯃꯃꯝꯗꯤ ꯂꯣꯏ ꯂꯩꯅꯤꯅꯀꯣ ꯗꯨꯃꯥꯏꯅ ꯇꯧꯔꯒ ꯑꯩꯁꯦ ꯐꯣꯟ ꯊꯥꯔꯒ ꯍꯦꯛ ꯍꯦꯛ ꯆꯣꯡꯕꯅꯦ ꯑꯗꯣ ꯍꯟꯗꯛꯇꯤ ꯍꯥꯏꯔꯤꯕ ꯑꯩꯁꯨ ꯍꯞꯇꯥ ꯑꯃꯃꯨꯛ ꯍꯦꯟꯅ ꯐꯥꯔꯛꯑꯃꯅꯤ ꯍꯟꯗꯛꯁꯦ ꯆꯣꯡꯕ ꯁꯨꯡꯉꯝ ꯉꯝꯗꯕ ꯊꯕꯛꯁꯤꯅ ꯍꯦꯟꯖꯜꯂꯛꯄꯅꯦ ꯑꯗꯒꯤ ꯑꯥ ꯀꯩꯅꯣ ꯅꯣꯡ ꯆꯤꯡꯖꯤꯅ ꯃꯔꯣꯝ ꯑꯃ ꯃꯦꯟꯃꯥꯟ ꯇꯥꯅ ꯇꯥꯕ ꯅꯠꯇꯦꯗꯣ ꯎꯝ ꯄꯥꯅꯤꯡꯉꯣ ꯃꯇꯝꯗ ꯐꯠ ꯇꯥꯔꯝꯃꯅꯤ ꯑꯃꯨꯛ ꯍꯥꯡꯅꯤ ꯑꯗꯨꯅ ꯃꯨꯛ ꯑꯏꯪ ꯑꯁꯥꯒꯤ ꯆꯥꯡꯖꯤꯅ ꯃꯔꯣꯝ ꯑꯃ ꯅꯥꯏꯗꯕꯅꯦ ꯑꯗꯒꯤ ꯊꯕꯛ ꯃꯌꯥꯝꯁꯤꯅ ꯂꯥꯍꯠꯂꯕꯅꯤꯅ ꯏꯁꯥꯖꯦ ꯀꯩꯝ ꯇꯧꯕ ꯉꯝꯗꯦꯕ ꯇꯧꯔꯤꯁꯦ
ꯑꯗꯨꯅꯤ ꯊꯕꯛꯇꯨꯖꯨꯕꯨꯗꯤ ꯍꯦꯜꯂꯦꯅꯦ ꯇꯧꯗꯕꯁꯨ ꯌꯥꯗꯕ ꯇꯧꯔꯤꯁꯦ ꯑꯗꯨ ꯅꯣꯏꯗ ꯀꯩꯅꯣꯗꯣ ꯍꯧꯕ꯭ꯔꯣ ꯑꯩꯈꯣꯏꯒꯤ ꯚꯣꯕꯠꯇꯤ ꯃꯅꯥꯅ ꯑꯃ ꯌꯥꯝꯅ ꯈꯥꯕ ꯑꯃ ꯑꯩꯈꯣꯏꯒꯤ ꯂꯥꯏꯍꯧ ꯇꯧꯕꯗꯒ ꯆꯥꯕ ꯌꯥꯝ ꯊꯨꯅ ꯍꯟꯕꯗꯣ ꯑꯗꯨꯏ ꯃꯅꯥꯗꯣ ꯍꯧꯕ꯭ꯔꯣ
ꯑꯗꯨꯝ ꯃꯌꯥꯝꯅ ꯑꯗꯨꯝ ꯍꯥꯏ ꯑꯗꯨ ꯃꯥꯖꯤ ꯃꯥꯏ ꯃꯅꯥꯖꯦ ꯀꯔꯝꯕꯅꯣ ꯑꯩ ꯆꯞ ꯆꯥꯕꯤ ꯈꯪꯗꯦ ꯑꯩ ꯎꯔꯗꯤ ꯈꯪꯅꯤꯕ ꯃꯥꯗꯣ ꯑꯩ ꯍꯦꯛꯇ ꯀꯥꯎꯋꯦꯕ ꯑꯗꯨꯒꯨꯝꯕꯖꯦ ꯑꯩꯈꯣꯏꯒꯤ ꯊꯥꯏꯅꯒꯤ ꯑꯣꯏꯕ ꯃꯅꯥ ꯃꯁꯤꯡꯒꯤ ꯍꯤꯗꯥꯛ ꯂꯥꯡꯊꯛꯁꯤꯡꯁꯦ ꯍꯦꯛꯇ ꯀꯥꯎꯋꯦ ꯍꯥꯏꯕ ꯑꯩꯗꯤ ꯂꯥꯡꯊ꯭ꯔꯩꯕꯨꯗꯤ ꯌꯥꯝꯅ ꯀꯣ ꯑꯗꯨꯝ ꯃꯌꯥꯝꯅ ꯑꯩꯈꯣꯏꯒꯤ ꯂꯥꯏꯇꯤꯡꯒꯤꯅꯤ ꯈꯪꯗꯦ ꯑꯃ ꯈꯪꯗꯦ ꯑꯗꯨꯝ ꯁꯤꯖꯤꯟꯅ ꯂꯩꯕ ꯄꯣꯠꯅꯦꯅ ꯈꯪꯉꯦꯕꯀꯣ ꯉꯍꯥꯟꯖꯨ ꯑꯩꯈꯣꯏꯆꯦꯗꯣ ꯃꯣꯔꯣꯛ ꯆꯥꯔꯨꯕꯒꯤ ꯄꯨꯛ ꯁꯧꯒꯠꯂꯦ ꯁꯧꯒꯠꯂꯦꯅ ꯇꯧꯗꯅ ꯂꯪꯗ꯭ꯔꯩ ꯃꯅꯥꯗꯣ ꯂꯥꯡꯗ꯭ꯔꯩ ꯃꯇꯣꯟꯗ ꯍꯦꯛꯑꯦ ꯑꯗꯨꯁꯨ ꯅꯨꯡꯗꯥꯡꯅꯤꯀꯣ ꯎꯄꯥꯏ ꯂꯩꯇꯃꯤꯅ ꯍꯦꯛꯑꯦ ꯑꯗꯨꯗꯨꯒ ꯎꯝ ꯀꯩꯅꯣ ꯈꯣꯟꯅ ꯇꯧꯔ ꯄꯣꯞ ꯄꯣꯞ ꯄꯣꯞ ꯁꯨꯒꯥꯏꯔꯒ ꯃꯍꯤꯗꯣ ꯏꯁꯤꯡ ꯈꯔ ꯌꯥꯟꯖꯟꯅꯔꯒ ꯑꯃꯥꯏ ꯄꯤꯊꯛ ꯑꯀꯥꯟꯗ ꯉꯥꯍꯥꯛ ꯂꯩꯔ ꯐꯒꯤꯕ ꯑꯗꯨꯃꯥꯏꯅꯗꯤ ꯈꯪꯉꯦ ꯑꯗꯨꯕꯨ ꯇꯤ ꯃꯅꯥꯖꯦ ꯑꯩ ꯀꯔꯝꯕꯅꯣ ꯑꯩ ꯎꯔꯗꯤ ꯈꯪꯅꯤꯌꯦ ꯌꯥꯝ ꯂꯥꯏꯅ ꯑꯩ ꯃꯁꯛ ꯃꯃꯤꯡ ꯈꯪꯗ꯭ꯔꯦ ꯄꯨꯂꯞ
ꯎꯝ ꯃꯥꯖꯦ ꯃꯅꯥꯗꯤ ꯑꯗꯨꯝ ꯈꯔ ꯀꯨꯞꯄꯒ ꯁꯥꯡꯂꯞ ꯁꯥꯡꯂꯞ ꯇꯧꯔꯒ ꯑꯩꯈꯣꯏꯒꯤ ꯀꯩꯅꯣ ꯍꯥꯏꯗꯤ ꯃꯅꯥꯖꯦ ꯄꯤꯛ ꯄꯤꯛꯅ ꯆꯞꯁꯥꯡ ꯁꯥꯡꯉ ꯇꯦꯟꯇꯛ ꯇꯦꯟꯇꯛꯅ ꯄꯥꯟꯕꯅꯦꯕ ꯑꯗꯣ__ ꯈꯥꯕꯗꯤ ꯑꯩꯈꯣꯏꯒꯤ ꯅꯣꯡꯃꯥꯡꯈꯥ ꯅꯣꯡꯃꯥꯡꯈꯥꯏꯒꯤ ꯈꯥꯕꯗꯨ ꯑꯗꯨꯗꯒꯤ ꯍꯦꯜꯂꯦꯕꯀꯣ ꯑꯗꯨꯗ ꯁꯤꯖꯦ ꯂꯥꯏꯍꯧꯒꯨꯝꯕ ꯂꯥꯛꯄ ꯑꯗꯩ ꯂꯣꯛ ꯁꯥꯒꯠꯄ ꯈꯣꯠ ꯄꯖꯦ ꯑꯁꯥ ꯑꯃꯨꯛ ꯑꯃꯨꯛꯇꯪ ꯅꯠꯇ꯭ꯔꯒ ꯑꯅꯤꯔꯛ ꯀꯨꯝꯕꯗꯪ ꯆꯥꯕ ꯌꯥꯝ ꯆꯥꯔꯖꯨ ꯐꯠꯇꯦꯕ ꯃꯥꯖꯦ ꯅꯣꯡꯃꯗ ꯑꯅꯤꯔꯛ ꯀꯨꯝꯕ ꯆꯥꯕ ꯌꯥꯏ ꯌꯥꯝ ꯀꯜꯂꯒꯗꯤ ꯑꯗꯣ ꯑꯁ ꯑꯁ ꯆꯤꯜꯂꯩꯒ ꯄꯨꯛꯈꯥ ꯈꯥꯔꯒ ꯀꯩꯅꯣꯝ ꯇꯧꯕꯅꯦ ꯑꯗꯣ ꯌꯥꯝ ꯊꯨꯅꯗꯤ ꯍꯟꯕ ꯀ ꯂꯥꯏꯍꯧꯕꯗꯤ ꯌꯥꯝ ꯆꯥꯟꯅꯕ ꯄꯣꯠꯅꯦꯕ ꯑꯩꯈꯣꯏꯒꯤ ꯑꯗꯨ ꯌꯥꯝ ꯆꯥꯔꯛꯑꯦ ꯑꯗꯨꯒ ꯑꯩꯗꯤ ꯑꯅꯤ ꯆꯥꯔꯝꯃꯦ ꯑꯗꯨꯒꯤ ꯚꯣꯕꯇꯤ ꯃꯅꯥꯗꯣ ꯑꯃꯒ ꯑꯗꯒꯤ ꯀꯩꯅꯣꯗꯨꯒ ꯑ ꯀꯥꯎꯔꯦ ꯎꯝ ꯑꯩꯈꯣꯏꯒꯤ ꯀꯩꯅꯣꯃꯍ ꯂꯩꯕꯅꯤꯅꯦ ꯃꯃꯤꯡ ꯀꯥꯎꯊꯣꯛꯈꯔꯦ ꯅꯣꯡꯃꯥꯡꯈꯥ ꯅꯠꯇꯦ ꯃꯃꯤꯡ ꯀꯥꯎꯊꯣꯛꯈꯔꯦ ꯑꯗꯨ ꯕꯨꯕꯣꯇꯤ ꯃꯅꯥꯅꯗꯤ ꯍꯦꯜꯂꯦꯅ ꯈꯜꯂꯦ ꯑꯗꯣ ꯌꯥꯝ ꯊꯨꯅ ꯍꯜꯂꯦ ꯑꯗꯨꯒ ꯅꯍꯥꯟ ꯃꯨꯛꯁꯨ ꯇꯧꯔꯤꯅꯤꯅꯦ ꯑꯩꯅ ꯈꯪꯗ ꯗꯅꯅꯦ ꯂꯥꯏꯍꯧ ꯂꯥꯛꯄ ꯃꯅꯨꯡꯖꯤꯗ ꯏꯟꯗꯝ ꯆꯥꯟꯕ ꯆꯥꯛ ꯆꯥꯕ ꯌꯥꯗ꯭ꯔꯦꯅ ꯀꯩꯅꯣ ꯇꯧꯕꯖꯦ ꯁꯪꯒꯣꯝꯖꯦ ꯂꯣꯜꯂ ꯊꯛꯆꯜꯂꯨꯕꯗꯩ ꯍꯦꯟꯖꯜ ꯂꯛꯇꯅꯅꯦ
ꯀꯥꯏꯗꯒꯤ ꯃꯤꯒꯤ ꯂꯥꯏꯍꯧꯗꯒꯤ ꯁꯪꯒꯣꯝ ꯆꯥꯅ ꯄꯣꯟꯇꯦꯗ ꯁꯪꯒꯣꯝ ꯌꯦꯔꯨꯝ ꯑꯝꯇ ꯆꯥꯟꯅꯗꯦ ꯑꯗꯣ ꯅꯪꯅ ꯍꯥꯏꯕ ꯍꯧꯖꯤꯛꯀꯤ ꯍꯤꯗꯥꯛꯇꯣ ꯀꯩꯅꯣꯗ ꯂꯩꯕꯨꯡ ꯈꯥꯡꯗ ꯑꯣꯏꯔꯝꯗꯧ ꯃꯥꯜꯂꯦ
ꯂꯩꯄꯨꯡꯈꯥꯡ ꯅꯠꯇꯦ ꯂꯩꯄꯨꯡ ꯈꯥꯡꯅ ꯑꯥ ꯂꯩꯄꯨꯡ ꯈꯥꯡꯁꯨ ꯐꯩ ꯐꯕꯕꯨꯗꯤ ꯑꯗꯣ ꯂꯩꯄꯨꯡꯈꯥꯡꯖꯦ ꯑꯩꯗꯤ ꯈꯪꯗꯦ ꯌꯥꯝꯅ ꯃꯤꯗꯤ ꯌꯥꯝ ꯍꯥꯎ ꯍꯥꯎꯅ ꯆꯥꯅꯩ ꯁꯨꯡꯌꯥ ꯃꯁꯥ ꯅꯥꯕ ꯅꯠꯇ꯭ꯔꯒꯁꯨ ꯑꯩꯈꯣꯏꯒꯤ ꯁꯨꯝ ꯑꯁ ꯎꯝꯕ ꯅꯨꯡꯉꯥꯏꯀ ꯍꯥꯏꯔꯒ ꯑꯗꯨꯝ ꯂꯩꯇꯣꯟꯗ ꯎꯝꯃꯒ ꯀꯣꯔꯣꯛꯀ ꯁꯩꯖꯤꯟꯒꯤꯕ ꯌꯥꯎꯋꯦ ꯑꯩꯗꯤ ꯍꯩꯅꯗꯦ ꯑꯗꯨꯒ ꯑꯃꯨꯟꯕꯗꯨꯖꯨ ꯄꯔꯣꯛ ꯂꯥꯎ ꯁꯥꯏꯗꯤ ꯁꯥꯏꯒꯤꯀꯣ ꯑꯩꯖꯨ ꯅꯥꯠꯊꯣꯟ ꯃꯦꯟꯖꯟꯕꯣꯏ ꯂꯥꯛꯄꯣꯢ ꯀꯨꯠꯑꯅ ꯌꯣꯠꯁꯟꯒꯤ ꯑꯗꯨꯒ ꯂꯩꯄꯨꯡ ꯈꯥꯡ ꯑꯃ ꯑꯥꯠꯇ ꯀꯩꯅꯣꯗꯣ ꯑꯁꯪꯕ ꯁꯪꯇ꯭ꯔꯤꯛ ꯁꯪꯕ ꯃꯨꯟꯗ꯭ꯔꯤꯉꯩꯒꯤꯗꯣ ꯑꯗꯨꯖꯨ ꯃꯦꯠꯂꯒ ꯆꯥꯕ ꯍꯥꯎꯋꯦ ꯍꯩ ꯆꯨꯝꯕ꯭ꯔꯣ ꯉꯥꯜꯂꯒ
ꯑ ꯃꯦꯠꯂꯒꯁꯨ ꯆꯥꯅꯩꯌꯦꯕꯀꯣ ꯑꯗꯣ ꯑꯩꯗꯤꯗ ꯍꯧꯖꯤꯛꯀꯤ ꯂꯩꯕꯨꯡꯈꯥꯡ ꯃꯆꯥ ꯃꯆꯥ ꯃꯆꯥꯗꯣ ꯑꯩ ꯍꯤꯡꯅ ꯆꯥꯕꯗꯤ ꯑꯗꯨ ꯍꯩꯅꯗꯦꯕꯀꯣ ꯑꯗꯨꯒ ꯃꯥꯖꯦ ꯀꯥꯡꯉꯧ ꯉꯧꯔ ꯆꯥꯕ ꯑꯩꯈꯣꯏꯒꯤ ꯁꯨꯝ ꯏꯆꯝ ꯆꯝꯅ ꯑꯩꯈꯣꯏ ꯌꯨꯝꯗꯁꯨ ꯑꯩꯈꯣꯏ ꯕꯔꯣꯏ ꯃꯄꯥꯡꯒ ꯊꯥꯛꯇꯅ ꯈꯣꯠ ꯇꯅ ꯑꯩꯈꯣꯏ ꯀꯥꯡꯉꯧ ꯑꯗꯨꯝ ꯉꯧꯋꯤꯗꯅꯀꯣ ꯑꯗꯨꯃꯥꯏꯅ ꯃꯥꯁꯨ ꯀꯣ ꯑꯂꯨꯅꯤ ꯈꯪꯗꯦ ꯃꯪꯒꯟꯅꯤ ꯈꯪꯗꯦ ꯇꯧꯔꯒꯅꯦ ꯀꯥꯡꯉꯧ ꯉꯧꯔ ꯆꯥꯕ ꯌꯥꯝ ꯍꯥꯎꯕꯅꯦ ꯑꯗꯨꯗꯤ ꯀꯩꯁꯨ ꯀꯩꯁꯨ ꯌꯥꯝ ꯀꯟꯅ ꯈꯥꯗꯕꯅꯦꯕ ꯑꯩꯈꯣꯏ ꯀꯥꯔꯣꯠ ꯑꯈꯥꯕꯖꯤꯖꯨ ꯑꯩꯈꯣꯏ ꯀꯥꯡ ꯉꯧꯔꯀꯥꯟꯗ ꯀꯩꯁꯨ ꯌꯥꯝ ꯀꯟꯅ ꯈꯥꯗꯦꯗꯅꯀꯣ ꯃꯥꯅ ꯍꯤꯡꯉꯤꯗ ꯆꯥꯕꯗ ꯈꯥꯔꯒꯖꯨ ꯑꯗꯨꯃꯥꯏꯅ ꯆꯞ ꯃꯅꯕꯅꯦ ꯃꯥꯁꯨ ꯃꯥꯒꯤ ꯇꯣꯉꯥꯟꯕ ꯃꯍꯥꯎ ꯑꯃ ꯊꯣꯛꯆꯔꯒ ꯍꯥꯎꯕꯅꯦ ꯂꯩꯕꯨꯡꯈꯥꯡꯗꯣ ꯀꯨꯏꯂꯦ ꯆꯥꯒꯤꯗꯕ ꯍꯧꯖꯤꯛꯀꯥꯟꯗꯤ ꯂꯩꯕꯨꯡꯈꯥ ꯄꯥꯝꯕꯤꯒꯗꯣ ꯑꯝꯇ ꯎꯒꯗ꯭ꯔꯦ ꯁ꯭ꯋꯥꯏꯗ ꯅꯍꯥꯋꯥꯏꯗꯤ ꯑꯗꯨꯝ ꯈꯣꯡꯕꯥꯜ ꯂꯨꯄꯥꯟꯗ ꯀꯩꯗ ꯑꯗꯒꯤ ꯂꯝꯕꯤꯗ ꯀꯩꯗ ꯄꯪꯍꯧꯗ ꯍꯧꯕꯅꯦꯕ ꯁꯝꯕꯜ ꯁꯌꯥꯗ ꯑꯗꯣ ꯍꯧꯖꯤꯛꯇꯤ ꯂꯩꯕꯨꯡꯈꯥꯡ ꯄꯥꯝꯕꯤꯒꯗꯣ ꯍꯤꯗꯥꯛ ꯇꯧꯒꯦ ꯐꯥꯎ ꯐꯪꯗ꯭ꯔꯦ
ꯑꯩꯈꯣꯏꯔꯣꯝꯗꯗꯤ ꯈꯔ ꯍꯧꯔꯤ ꯑꯗꯨꯒ ꯂꯩ ꯄꯨꯡꯈꯥꯡ ꯅꯠꯇꯕ ꯍꯛꯆꯥꯡꯗ ꯌꯥꯝꯅ ꯀꯥꯟꯅꯕ ꯍꯥꯏꯇꯥꯔꯦ ꯍꯛꯆꯥꯡꯒꯤ ꯃꯐꯝ ꯃꯉꯥ ꯇꯔꯨꯛ ꯇꯔꯦꯠ ꯅꯤꯄꯥꯟ ꯍꯥꯏꯇꯥꯔꯦ ꯑꯗꯨꯃꯥꯏꯅ ꯍꯦꯟꯅ ꯀꯥꯟꯅꯕ ꯑꯃ ꯂꯩ ꯁꯤꯡ ꯈꯥꯡꯑꯅ ꯑꯃ ꯂꯩꯌꯦꯕ ꯈꯪꯕ꯭ꯔꯥ ꯑꯩꯈꯣꯏꯒꯤ ꯂꯝꯍꯥꯡꯗꯒ ꯍꯧꯕꯅꯤ ꯂꯩꯄꯨꯡ ꯈꯥꯡꯗꯤ ꯅꯠꯇꯕ ꯃꯉꯣꯟꯗꯒꯤ ꯆꯥꯎꯈꯠꯄ ꯈꯔꯗꯤ ꯍꯦꯜꯂꯤꯀꯣ ꯁꯤꯡꯈꯥꯡ ꯉꯅ ꯑꯃ ꯂꯩꯕ ꯂꯩꯕꯅꯦ ꯈꯪꯕ꯭ꯔꯥ
ꯈꯪꯉꯦ ꯈꯪꯉꯦ ꯑꯗꯨ ꯑꯗꯨꯗꯨꯖꯨ ꯑꯗꯨꯗꯨꯖꯨ ꯑꯩꯈꯣꯏꯒꯤ ꯃꯇꯨꯝ ꯃꯇꯨꯝ ꯃꯇꯨꯝ ꯃꯌꯥꯝ ꯄꯥꯟꯕ ꯃꯅꯥ ꯈꯔ ꯄꯥꯛꯄꯗꯣ ꯅꯠꯇ꯭ꯔꯣ ꯑꯗꯨꯁꯨ ꯀꯥꯡꯒꯧ ꯉꯧꯔ ꯆꯥꯕ ꯌꯥꯏꯌꯦ
ꯃꯥꯟꯅꯦ ꯑꯗꯣ ꯑꯁ ꯑꯇꯟꯕ ꯀꯥꯡꯕꯨꯗꯤ ꯑꯗꯨꯒꯤ ꯄꯥꯝꯕꯤ ꯃꯍꯩꯗꯨ ꯍꯦꯛꯒ ꯃꯄꯨꯝ ꯑꯣꯏꯅ ꯑꯗꯨꯝ ꯉꯧꯋꯦ ꯃꯄꯨꯝ ꯉꯧꯕ ꯅꯠꯇꯕ ꯃꯄꯨꯟꯗꯣ ꯈꯔ ꯅꯧꯔꯤꯉꯩꯗ ꯇꯪꯈꯥꯏ ꯇꯪꯈꯥꯏ ꯇꯪꯈꯥꯏ ꯈꯥꯏꯗꯣꯛ ꯑꯒꯅꯦ ꯀꯥꯡꯉꯧ ꯈꯔ ꯒ꯭ꯔꯦꯝ ꯒ꯭ꯔꯦꯝ ꯂꯥꯎꯅ ꯉꯧꯕ ꯆꯥꯕꯁꯨ ꯍꯥꯎꯋꯤ ꯀꯥꯡꯉꯧꯗ ꯑꯗꯒꯤ ꯆꯣꯠꯂꯤ ꯃꯥꯜꯂꯤ ꯑꯗꯨꯝ ꯊꯥꯎ ꯈꯔ ꯌꯥꯝꯍꯜꯂ ꯉꯧꯔ ꯆꯥꯖꯨ ꯍꯥꯎꯏ ꯑꯗꯨꯁꯨ ꯑꯗꯨꯗꯒꯤ ꯑꯃꯨꯛ ꯉꯜꯂꯒꯅꯦ ꯃꯦꯠꯂꯒ ꯆꯥꯕꯁꯨ ꯍꯥꯎꯋꯦ ꯍꯥꯏꯌꯦ ꯑꯗꯨꯗꯣ ꯀꯅꯥꯒꯨꯝꯕ ꯈꯔꯗꯤ ꯍꯤꯡꯅꯒꯁꯨ ꯍꯤꯡꯅ ꯀꯣꯠꯂꯕ ꯆꯥꯅꯩ ꯑꯗꯣ ꯍꯤꯡꯅ ꯆꯥꯕꯗꯤ ꯃꯅꯝ ꯑꯃ ꯈꯤꯇꯪ ꯆꯦꯜꯂꯦ ꯑꯗꯣ ꯈ꯭ꯋꯥꯏ ꯍꯥꯎꯕꯗꯤ ꯀꯥꯡꯉꯧꯅꯗꯤ ꯏꯍꯥꯎ ꯍꯥꯎꯋꯦ ꯃꯥꯒꯤ
ꯑꯣ ꯑꯩ ꯑꯗꯨꯒꯤ ꯄꯥꯝꯕꯤꯗꯣ ꯑꯗꯨꯒꯤ ꯀꯩꯅꯣꯗꯣ ꯑꯣ ꯑꯣ ꯑꯗꯨꯒꯤ ꯃꯍꯩꯗꯣ ꯑꯣꯏꯔꯝꯗꯧ ꯃꯥꯜꯂꯦ ꯑꯩꯅ ꯉꯍꯥꯟ ꯅꯣꯡꯃꯃꯥ ꯀꯣ ꯏꯃꯥꯟꯅꯕ ꯑꯃꯅ ꯃꯥꯅ ꯑꯩꯈꯣꯏꯗ ꯃꯅꯥ ꯆꯥꯛ ꯊꯥꯡꯉꯛꯄꯗ ꯄꯨꯔꯛ ꯑꯦꯕꯀꯣ ꯁꯤꯖꯦ ꯃꯣꯔꯣꯛ ꯃꯦꯠ ꯃꯣꯔꯣꯛ ꯃꯦꯠꯄꯗ ꯍꯥꯞꯆꯜꯂꯒ ꯏꯔꯣꯝꯕꯩ ꯇꯥꯏꯞꯇ ꯃꯦꯠꯂꯤꯅꯦ ꯇꯧꯔꯒ ꯑꯗꯨꯝ ꯆꯥꯕꯗ ꯀꯩꯁꯨ ꯈꯥꯗꯦꯕꯀꯣ ꯍꯥꯎꯋꯦꯕ ꯑꯗꯣ ꯑꯗꯨꯗꯣ ꯑꯩ ꯀꯥꯡꯒꯧ ꯆꯥꯒ꯭ꯔꯦꯕꯀꯣ ꯀꯥꯡꯒꯧ ꯆꯥꯕꯗꯗꯤ ꯍꯥꯎꯋꯦꯕ ꯑꯗꯨꯗꯨꯖꯨ ꯈꯪꯕ꯭ꯔꯥ ꯉꯁꯥꯏꯒꯤ ꯂꯩꯕꯨꯡ ꯈꯥꯡ ꯉꯧꯔ ꯆꯥꯕꯗꯣ ꯑꯗꯨꯃꯥꯏꯅ ꯃꯥꯖꯨ ꯑꯗꯨꯒꯤ ꯀꯥꯡꯒꯧ ꯉꯧꯔ ꯆꯥꯕꯗꯅꯦ ꯇꯣꯉꯥꯟ ꯇꯣꯉꯥꯟꯅ ꯃꯍꯥꯎ ꯑꯃꯃꯝ ꯊꯣꯛꯆꯩꯌꯦꯕꯀꯣ ꯑꯗꯣ ꯑꯩꯈꯣꯏꯗꯤ ꯑꯗꯨꯝ ꯑꯈꯥ ꯑꯔꯥꯛꯁꯦ ꯈꯔ ꯍꯩꯅꯩꯌꯦꯕ ꯑꯩꯗꯤ ꯅꯣꯡꯃꯥꯡꯈꯥꯒꯨꯝꯕꯗ ꯇꯥꯎꯔꯒ ꯆꯥꯕꯖꯦ ꯌꯥꯝ ꯍꯩꯅꯩꯌꯦꯕꯀꯣ ꯑꯗꯥꯒꯤ ꯀꯔꯣꯠ ꯑꯈꯥꯕꯤꯁꯨ ꯍꯩꯅꯩ ꯈꯥꯃꯦꯟ ꯑꯈꯥꯕꯤꯖꯨ ꯍꯩꯅꯩ ꯑꯩꯗꯤ ꯂꯣꯏ ꯄꯥꯝꯃꯦꯕ ꯈꯥꯕꯁꯤꯡꯁꯦ ꯑꯌꯥꯝꯕꯅ ꯑꯗꯨꯗꯣ ꯍꯩꯅꯩꯌꯦ ꯑꯗꯨ ꯅꯣꯡꯃꯈꯥ ꯃꯍꯤ ꯊꯛ ꯄꯗꯤ ꯑꯩ ꯁꯨꯛꯍꯩ ꯍꯩꯇ꯭ꯔꯦ ꯑꯗꯩ ꯉꯁꯤꯖꯨ ꯑꯩꯈꯣꯏꯒꯤ ꯄꯦꯔꯨꯛ ꯀꯥꯡꯁꯨ ꯇꯧꯕꯗꯨꯕꯨ ꯉꯁꯥꯏꯒꯤ ꯄꯦꯔꯨꯛꯇꯣ ꯐꯨꯠꯄꯒꯤ ꯃꯍꯤꯗꯣ ꯑꯗꯨ ꯊꯛꯑꯦꯕ ꯉꯁꯤꯖꯨ ꯀꯩꯁꯨ ꯌꯥꯝ ꯀꯟꯅ ꯈꯥꯗꯦꯕꯗꯨꯁꯨ ꯑꯗꯨꯝ ꯍꯥꯎꯋꯦꯕ ꯉꯁꯤꯒꯤꯗꯨꯁꯨ
ꯄꯦꯔꯨꯛꯇꯤ ꯀꯩꯅꯣ ꯇꯧꯕꯁꯨ ꯍꯥꯎꯕꯅꯦ ꯄꯦꯔꯨꯛ ꯃꯍꯤꯗꯤ ꯑꯩꯗꯤ ꯆꯥꯛꯀ ꯇꯣꯠꯂ ꯆꯥꯕꯁꯨ ꯑꯗꯨꯝ ꯍꯩꯅꯩ ꯑꯗꯨꯒ ꯍꯧꯖꯤꯛꯀꯤ ꯀꯩꯅꯣꯗꯣ ꯅꯣꯡꯃꯥꯡꯈꯥ ꯃꯍꯤꯖꯦ ꯑꯃ ꯍꯣꯏ ꯍꯩꯅꯗꯦ ꯍꯥꯏꯔꯒꯁꯨ ꯑꯦ ꯁꯨꯝ ꯏꯁꯥꯒꯤ ꯑꯦ ꯅꯥꯔꯛꯄ ꯈꯣꯠꯂꯛꯄ ꯏꯁꯥ ꯉꯝꯃꯛꯇꯕ ꯌꯥꯎꯕꯗꯗꯤ ꯑꯗꯨꯝ ꯊꯛꯏꯀꯣ ꯍꯩꯅꯩ ꯀꯩꯁꯨ ꯈꯟꯗ꯭ꯔꯦꯕ ꯑꯗꯨꯒ ꯍꯧꯖꯤꯛꯀꯤ ꯀꯩꯅꯣꯗꯣ ꯀꯩꯑꯕꯥ ꯑꯩꯈꯣꯏꯒꯤ ꯄꯦꯔꯨꯛ ꯃꯍꯤꯖꯤꯝꯗꯤ ꯐꯥꯖꯅ ꯑꯗꯨꯝ ꯆꯥꯛꯀ ꯇꯣꯠꯂꯒ ꯆꯥꯕꯦꯁꯦ ꯍꯥꯏꯁꯤꯅ ꯌꯥꯝꯅ ꯆꯥꯏ ꯑꯩꯅ ꯍꯩꯅꯔꯤꯁꯤꯅ ꯑꯩꯈꯣꯏ ꯃꯥꯁꯦ ꯑꯩꯅ ꯈꯪꯕꯗ ꯑꯗꯨꯝ ꯆꯥꯔꯝꯃꯦꯕꯀꯣ ꯑꯗ ꯃꯥꯁꯨ ꯆꯥꯕꯗꯨ ꯎꯕꯗ ꯑꯩꯁꯨ ꯆꯥꯒꯤꯕꯗꯒꯤ ꯑꯗꯨꯝ ꯍꯩꯅꯔꯦ ꯑꯗꯣ ꯄꯦꯔꯨꯛꯁꯦ ꯍꯛꯆꯥꯡꯗꯁꯨ ꯌꯥꯝ ꯀꯥꯟꯅꯩ ꯑꯗꯨꯒ ꯃꯥꯖꯦ ꯑꯩꯈꯣꯏꯒꯤ ꯍꯛꯆꯥꯡꯒꯤ ꯖꯒꯥ ꯈꯨꯗꯤꯡꯗ ꯍꯥꯏ ꯍꯥꯏꯇꯥꯥꯔꯦ ꯑꯃꯈꯛ ꯀꯥꯟꯅꯕ ꯅꯠꯇꯕ ꯑꯗꯨꯃꯥꯏꯅ ꯇꯧꯗꯅ ꯍꯧꯖꯤꯛꯀꯤ ꯁꯤꯡꯈꯥꯡ ꯍꯥꯏꯕꯁꯤ ꯁꯤꯖꯨ ꯌꯥꯝ ꯀꯥꯟꯅꯩ ꯍꯥꯏꯌꯦꯕ ꯑꯗꯨꯅꯕꯨ ꯄꯦꯔꯨꯛꯁꯦ ꯃꯤ ꯑꯌꯨꯛ ꯌꯥ ꯍꯧꯔꯛꯄꯗ ꯑꯗꯨꯝ ꯆꯥꯅꯔꯤꯗꯨꯅꯤ ꯑꯗꯒꯤ ꯄꯦꯔꯨꯛꯁꯦ ꯃꯥꯏ ꯆꯥꯕꯩ ꯅꯤꯌꯣꯝ ꯌꯥꯝ ꯂꯩꯔꯝꯃꯦ ꯍꯣꯏ ꯀꯥꯡꯁꯨ ꯇꯧꯔ ꯆꯥꯕ ꯌꯥꯔꯦ ꯆꯝꯐꯨꯠꯇ ꯍꯥꯞꯄ ꯌꯥꯔꯦ ꯍꯤꯡꯅ ꯆꯥꯔꯁꯨ ꯌꯥꯔꯦ ꯑꯗꯒꯤ ꯑꯃꯨꯛ ꯋꯥꯔꯤꯅꯤ ꯏꯔꯣꯝꯕꯗ ꯁꯨꯝ ꯑꯣꯏꯅꯝꯅꯕꯅ ꯑꯗꯨꯝ ꯄꯦꯔꯨꯛ ꯃꯅꯥ ꯑꯍꯨꯝ ꯃꯔꯤ ꯑꯗꯨꯝ ꯊꯥꯗꯔꯒ ꯆꯥꯕ ꯑꯗꯨꯝ ꯉꯥꯟ ꯐꯨꯠꯄ ꯌꯥꯎꯕꯁꯨ ꯌꯥꯎꯋꯤ ꯃꯈꯜ ꯃꯈꯜ ꯑꯗꯣ ꯌꯥꯝꯅꯗꯤ ꯀꯥꯟꯅꯩ ꯄꯦꯔꯨꯛꯁꯤ ꯉꯝꯃꯒꯗꯤ ꯅꯨꯡꯇꯤꯒꯤ ꯆꯥꯒꯗꯝ
ꯆꯥꯒꯗꯝꯅꯤ ꯃꯥꯗꯤ ꯍꯧꯖꯤꯛꯁꯨ ꯑꯗꯨꯝ ꯄꯦꯔꯨꯛꯇꯒꯤ ꯍꯤꯗꯥꯛ ꯃꯌꯥꯝ ꯑꯃ ꯁꯨꯡꯉꯤꯁꯤꯗꯤ ꯍꯤꯗꯥꯛ ꯁꯨꯡꯉꯒ ꯃꯌꯥꯝ ꯌꯣꯟꯅꯔꯤ ꯃꯌꯥꯝꯁꯤꯗꯤ ꯇꯥꯡꯅꯥ ꯇꯥꯡꯅ ꯑꯗꯨ ꯄꯦꯔꯨꯛꯇꯒꯤ ꯉꯥꯛꯇꯅꯦ ꯍꯩꯀ꯭ꯔꯨ ꯄꯦꯔꯨꯛ ꯑꯥ ꯀꯥꯟꯅꯕ ꯀꯥꯟꯅꯕ ꯍꯤꯗꯥꯛ ꯉꯥꯛꯇꯅꯤꯗ ꯑꯩꯈꯣꯏꯒꯤ ꯃꯩꯇꯩꯒꯤ ꯆꯤꯟꯖꯥꯛꯁꯤꯡꯁꯦ ꯑꯃꯔꯣꯝꯗꯗꯤ ꯑꯐꯕ ꯉꯥꯛꯇꯅꯤ ꯑꯩꯈꯣꯏꯅ ꯂꯥꯟꯅ ꯂꯥꯟꯅ ꯁꯤꯖꯤꯟꯅꯕ ꯑꯗꯩ ꯍꯦꯟꯖꯟꯅ ꯆꯥꯥꯁꯟꯕ ꯑꯗꯒꯤ ꯀꯩ ꯍꯥꯏꯅꯤ ꯑꯗꯨꯒꯨꯝꯕ ꯃꯌꯥꯝꯗꯨꯅ ꯁꯣꯏꯖꯕꯩ ꯋꯥꯅꯦꯕ ꯐꯕꯗꯤ ꯑꯐꯕ ꯉꯥꯛꯇꯅꯦ ꯍꯥꯏꯕ ꯃꯅꯥ ꯃꯁꯤꯡ ꯃꯌꯥꯝꯁꯦ ꯑꯗꯨꯅ ꯃꯅꯥ ꯃꯁꯤꯡ ꯌꯥꯝ ꯆꯥꯎ ꯍꯥꯏꯅꯦ
ꯄꯦꯔꯛꯇꯨꯁꯨ ꯈꯔ ꯆꯥꯕ ꯑꯗꯣ ꯉꯝꯖꯔꯒꯗꯤꯀꯣ ꯅꯣꯡꯃꯒꯤ ꯍꯩꯁꯦ ꯑꯃꯇꯪ ꯑꯣꯏꯔꯁꯨ ꯆꯥꯕ ꯑꯥ ꯑꯦꯅꯤ ꯀꯤꯍꯣꯝ ꯑꯣꯏꯒꯦꯔꯥ ꯆꯝꯄ꯭ꯔꯥ ꯑꯣꯏꯒꯦꯔꯥ ꯍꯩꯅꯧ ꯑꯣꯏꯒꯦꯔꯥ ꯗ ꯑꯁꯤꯟꯕ ꯄꯣꯠꯁꯤꯁꯨ ꯅꯣꯡꯃꯗ ꯑꯃꯗꯤ ꯑꯗꯨꯝ ꯆꯥꯕ ꯍꯥꯏꯇꯥꯔꯦ ꯑꯩꯈꯣꯏ ꯆꯥꯛꯆꯥ ꯇꯣꯛꯑ ꯃꯇꯨꯡ ꯁꯤꯒꯨꯝꯕꯗ ꯑꯗꯣ ꯑꯈꯣꯏꯗꯤ ꯀꯥꯏꯗꯩ ꯅꯨꯡꯇꯤꯒꯤꯗꯤ ꯍꯩꯗꯤ ꯆꯥꯗꯦꯗꯅ ꯑꯗꯣ ꯅꯣꯏꯗꯤ ꯆꯥꯕ꯭ꯔꯥꯕ ꯑꯩꯗꯤ ꯆꯥꯗꯦ ꯍꯥꯏꯕ ꯑꯗꯨꯨꯝ ꯂꯩ ꯂꯩꯔꯛꯇ ꯃꯇꯥꯡ ꯌꯥꯝ ꯌꯥꯎꯋꯦ ꯍꯥꯏꯕ
ꯑꯁ ꯑꯩꯖꯨ ꯆꯥꯗꯦꯗ ꯑꯗꯨꯝ ꯅꯤꯡꯁꯤꯡꯉꯀꯥꯟ ꯆꯥꯕꯋꯥꯅꯤ ꯉꯥꯍꯥꯟꯗꯒꯤ ꯍꯩꯅꯧ ꯑꯃꯨꯟꯕ ꯆꯩꯔꯪ ꯑꯃ ꯂꯩ ꯏꯇꯩꯃꯥꯏꯅ ꯄꯣꯔꯛꯄꯅꯤꯅ ꯑꯗꯣ ꯑꯗꯨꯝꯅꯦ ꯎꯔꯁꯨ ꯎꯗꯅꯦ ꯑꯗꯨꯝ ꯈꯪꯗꯤꯌꯦ ꯑꯗꯨꯝꯅꯦ ꯚꯥꯞ ꯑꯣꯏꯗꯕꯒꯤꯅꯤ ꯈꯪꯗꯦ ꯑꯗꯒꯤ ꯌꯥꯝ ꯀꯟꯅ ꯄꯥꯝꯃꯨꯗꯕꯩꯅꯤ ꯈꯪꯗꯦ ꯅꯣꯡꯃ ꯆꯥꯕ ꯅꯨꯃꯤꯠꯇ ꯑꯗꯨꯝ ꯆꯥꯒ꯭ꯔꯅꯤ ꯅꯤꯅꯤ ꯁꯨꯕꯗꯩꯗꯤ ꯆꯥꯅꯤꯡꯇꯕꯒꯤ ꯃꯑꯣꯡ ꯇꯧꯔꯒꯅꯦ ꯑꯗꯨꯝ ꯆꯥꯗꯦꯕ ꯑꯗꯒꯤ ꯃꯌꯥꯝꯃꯨꯛ ꯆꯞ ꯃꯥꯟꯅꯒꯤꯗꯅ ꯑꯦꯁ ꯍꯥꯏꯅꯧ ꯂꯩꯖꯦ ꯈꯥꯏꯗꯣꯛꯑ ꯆꯥꯖꯤ ꯇꯧꯔꯒ ꯃꯌꯥꯝ ꯌꯥ ꯌꯥ ꯇꯧꯔ ꯆꯥꯒꯤꯕ ꯑꯣꯏꯗꯤ ꯐꯕ ꯏꯊꯟꯗꯒ ꯇꯧꯕ ꯇꯟꯗꯅ ꯆꯥꯗꯦ ꯑꯗꯩ ꯆꯝꯄ꯭ꯔꯥ ꯐꯪꯉꯦ ꯂꯩꯔꯒ ꯑꯗꯨꯝ ꯊꯝꯃꯦꯕꯀꯣ ꯑꯗꯨ ꯅꯤꯡꯖꯤꯡꯉꯀꯥꯟ ꯅꯤꯡꯖꯪꯉꯛ ꯀꯥꯟꯗ ꯃꯣꯏꯅꯒ ꯊꯤꯠꯂꯛꯑ ꯀꯥꯟꯗꯒ ꯃꯍꯤ ꯈꯔ ꯊꯛꯄ ꯑꯗꯨ ꯅꯠꯇꯗꯤ ꯊꯑꯣꯏꯒꯤ ꯍꯦꯛꯇ ꯇꯧꯕꯗꯛꯇ ꯇꯟꯕꯅꯤꯅ ꯇꯧꯗꯦ ꯍꯥꯏꯕ ꯑꯩꯁꯨ ꯐꯠꯇꯤ ꯐꯠꯇꯦꯕ ꯍꯩ ꯆꯥꯗꯕꯖꯦ ꯌꯥꯝꯅ
ꯃꯥꯅꯦ ꯆꯝꯄ꯭ꯔꯥꯗꯨꯖꯨ ꯀꯨꯏꯁꯜꯂꯛꯑꯗꯤ ꯍꯦꯛꯇ ꯀꯪꯖꯟꯕꯅꯦ ꯑꯗꯨꯅ ꯑꯗꯨꯝ ꯈꯥꯏꯗꯣꯛꯑꯒ ꯃꯍꯤꯁꯨꯝꯃ ꯊꯛꯄ ꯃꯥꯗꯤ ꯑꯁ ꯑꯗꯣ ꯍꯩꯗꯗꯤ ꯍꯥꯏꯕꯩ ꯋꯥꯅꯤ ꯑꯩꯖꯨ ꯃꯍꯤ ꯁꯨꯝꯃꯒ ꯑꯗꯨꯝ ꯑꯅꯝꯕꯗꯤ ꯊꯛꯑꯦ ꯆꯥꯏ ꯑꯗꯨꯒ ꯎꯝ ꯃꯍꯤ ꯁꯥꯏꯗꯕꯤꯗꯒ ꯃꯁꯨꯡ ꯑꯃꯒ ꯆꯥꯕ ꯄꯣꯠꯁꯤꯗ ꯑꯗꯨꯝ ꯌꯥꯛꯀꯨꯝꯕꯅ ꯍꯥꯜꯂꯅꯤ
ꯑꯗꯨꯗꯤ ꯉꯝꯗꯦꯗ ꯑꯩꯈꯣꯏꯖꯨ ꯑꯌꯥꯝꯕꯅ ꯃꯍꯤ ꯑꯣꯏꯅ ꯁꯨꯝꯗꯣꯛꯑꯒ ꯎꯝ ꯆꯤꯅꯤꯒꯨꯝꯕ ꯈꯤꯇꯪ ꯊꯥꯛꯄꯤꯔꯒ ꯊꯨꯝ ꯈꯤꯇꯪ ꯊꯥꯛꯄꯤꯔꯒ ꯑꯗꯨꯃꯥꯏꯅ ꯊꯛꯄꯩ ꯋꯥꯅꯦꯕꯀꯣ ꯆꯝꯄ꯭ꯔꯥꯗꯨ ꯉꯥꯛꯇꯒ ꯂꯩꯗꯒ ꯇꯪꯉꯒ ꯌꯥꯅꯒ ꯁ꯭ꯋꯥꯏꯔꯒ ꯇꯧꯔꯒ ꯆꯥꯕꯗꯨꯗꯤ ꯏꯃꯥꯏ ꯄꯦꯝꯃ ꯑꯗꯨꯗꯤ ꯌꯥꯒꯗꯣ ꯅꯨꯃꯤꯠ ꯍꯨꯝꯅꯤ ꯃꯔꯤꯅꯤ ꯆꯥꯛ ꯆꯥ ꯌꯥꯔꯣꯏ ꯌꯥꯝ ꯀꯨꯝꯃꯦꯕ ꯑꯩꯗꯤ ꯌꯥꯖꯦ ꯀꯨꯝꯒꯟꯕꯗꯣ ꯑꯣꯏ ꯍꯥꯏꯕ ꯌꯥꯒꯤ ꯃꯥꯒꯤ ꯃꯄꯥꯡꯒꯜꯖꯦ ꯍꯟꯗꯔꯛꯄꯒꯤꯅꯦꯕ
ꯑꯧ ꯃꯁꯥꯒꯤ ꯌꯥꯝ ꯆꯥꯒꯟꯕꯁꯨ ꯂꯩ ꯑꯗꯩ ꯅꯣꯕꯥꯥꯞꯀꯖꯦ ꯃꯦꯠꯂꯒ ꯃꯇꯣꯝꯗ ꯆꯥꯕ ꯃꯤꯖꯨ ꯂꯩꯅꯦ
ꯂꯩ ꯑꯁ ꯑꯩꯈꯣꯏ ꯃꯥꯗꯤ ꯍꯩ ꯌꯥꯝ ꯄꯥꯝꯒ꯭ꯔꯖꯠꯅꯤꯍꯦ ꯃꯥꯗꯤ ꯅꯨꯡꯇꯤꯒꯤ ꯍꯩꯖꯨ ꯋꯥꯠꯄ ꯌꯥꯗꯦ ꯃꯥꯗꯤ ꯅꯣꯕꯥꯞ ꯀꯖꯦ ꯃꯥꯅꯅꯦ ꯑꯗꯨꯝ ꯑꯩꯈꯣꯏ ꯅꯣꯕꯥꯞ ꯌꯥꯝ ꯄꯥꯜꯂꯝꯃꯦꯕ ꯆꯥꯒ꯭ꯔ ꯖꯥꯠꯅꯤ ꯃꯥꯗꯤ ꯅꯣꯕꯥꯞ ꯈꯪꯗꯦ ꯆꯝꯄ꯭ꯔꯥ ꯈꯪꯗꯦ ꯍꯩꯅꯧ ꯈꯪ ꯇꯦ ꯍꯩꯅꯧꯒꯖꯦ ꯑꯝꯕꯣꯟ ꯇꯧꯔ ꯇꯧꯔ ꯄꯪꯆꯥ ꯆꯥꯗꯨꯏꯅꯦ ꯑꯍꯟ ꯑꯣꯏꯔꯕ ꯃꯥꯅ ꯑꯗꯨꯅ ꯃꯁꯥ ꯌꯥꯝ ꯁꯦꯡꯉꯦꯕ ꯃꯣꯏꯗꯤ ꯈꯪꯕ꯭ꯔꯥ ꯍꯩ ꯔꯥ ꯃꯌꯥꯝ ꯆꯥꯕꯅꯤꯅ
ꯎꯝ ꯑꯗꯨꯅ ꯑꯈꯣꯏꯖꯨ ꯈꯔꯒ ꯑꯗꯨꯝ ꯆꯥꯕ ꯇꯝꯃꯁꯦ ꯑꯗꯣ ꯐꯔꯦ ꯑꯩꯖꯨ ꯃꯥ ꯑꯝꯇ ꯌꯦꯡꯉꯨꯔꯒ ꯑꯩꯒꯤ ꯇꯔꯟ ꯌꯧꯔꯛꯑꯕꯅ ꯀꯅꯣ
ꯍꯣ ꯍꯣꯏ ꯌꯦꯡꯉꯨꯔꯣ ꯌꯦꯡꯉꯨꯔꯣ
ꯊꯝꯃꯦ ꯊꯝ
ꯄꯪꯀꯥꯎꯗ ꯀꯧꯏꯅꯦ